ꯍꯜꯂꯣ ꯇꯥꯕ꯭ꯔꯣ
ꯇꯥꯔꯦ ꯇꯥꯔꯦ
ꯐꯖꯅ ꯇꯥꯕ꯭ꯔꯣ
ꯌꯥꯝ ꯁꯦꯡꯅ ꯇꯥꯏ
ꯑꯣ ꯐꯔꯦ ꯑꯗꯨꯗꯤ ꯗꯥꯎ ꯌꯥꯔꯦ
ꯑꯥ ꯀꯅꯥ ꯀꯅꯥ ꯂꯩꯒꯦ
ꯑꯩꯗꯤ ꯏꯆꯦꯒ ꯂꯩꯕꯅꯦ ꯏꯆꯦꯗꯤ ꯔꯨꯝꯗ ꯀꯥꯈ꯭ꯔꯦ ꯑꯩꯗꯤ ꯑꯁꯤ ꯀꯩꯅꯣ ꯁꯤꯗ ꯀꯩꯅꯣꯗ ꯂꯩꯌꯦ
ꯑꯣ ꯅꯪ ꯃꯈꯥꯗ ꯂꯩꯕ꯭ꯔꯣ ꯑꯁ ꯅꯆꯦꯗꯣ ꯑꯩ ꯈꯪꯅꯩꯌꯦ
ꯏꯆꯦ
ꯍꯣꯏ ꯅꯆꯦꯗꯣ ꯑꯩ ꯈꯪꯅꯥꯏꯌꯦꯕ
ꯈꯪꯅꯒꯗꯕꯅꯤꯅꯦ
ꯍꯣꯏ ꯅꯆꯦꯗꯣ ꯍꯟꯗꯛꯇꯤ ꯈꯔ ꯅꯣꯏꯔꯕꯣ
ꯑꯁ ꯈꯪꯗꯦꯗ ꯑꯗꯨꯝ ꯆꯞ ꯃꯥꯟꯅꯩꯗ ꯃꯥꯗꯤ
ꯑꯁ ꯅꯆꯦꯗꯣ ꯈꯪꯗ꯭ꯔꯦꯗ ꯑꯩ ꯌꯥꯝ ꯅꯣꯏꯔꯦ ꯈꯔ ꯄꯤꯒꯦ ꯍꯥꯏꯕꯤꯌꯣ ꯑꯩꯒꯤ
ꯏꯁ
ꯏꯁꯥ ꯈꯔ ꯄꯤꯕꯤꯒꯦ ꯍꯥꯏꯌꯣ
ꯃꯥꯗꯤ ꯃꯍꯧꯁꯥꯗꯒꯤ ꯑꯗꯨꯝ ꯅꯣꯏ ꯅꯣꯏꯒꯅꯣꯅ ꯍꯥꯏꯔ ꯊꯥꯔꯛꯄ ꯃꯥꯂꯦꯗ
ꯆꯂꯣꯍꯦ ꯅꯣꯏꯔꯛꯀꯅꯤ ꯑꯗꯣ ꯃꯥꯗꯣ ꯆꯥꯕꯁꯨ ꯈꯤꯇꯪ ꯈꯤꯇꯪ ꯆꯥꯕꯒꯤꯅꯦ
ꯑꯁ ꯌꯥꯝ ꯌꯥꯝꯖꯨ ꯆꯥꯕ ꯍꯩꯇꯦꯗ ꯃꯥꯗꯤ ꯊꯥꯎꯁꯨ ꯆꯥꯗꯦ ꯃꯤ ꯍꯥꯏꯕꯖꯤ ꯊꯥꯎ ꯆꯥꯕ ꯀꯥꯟꯗ ꯅꯣꯏꯒꯗꯕꯅꯤꯅꯦ
ꯍꯣꯏꯅꯦ ꯑꯗꯣ ꯃꯥꯗꯣ ꯄꯪꯆꯥ ꯆꯥꯔꯒ ꯌꯥꯝ ꯌꯥꯝ ꯆꯥꯕꯅꯣ ꯃꯤ ꯅꯣꯏꯕ ꯅꯨꯡꯉꯥꯏꯕꯅꯦꯕ ꯃꯥꯗꯤ ꯑꯗꯨꯃꯥꯏꯟꯁꯨ ꯇꯕꯨꯗꯦꯕ ꯈꯤꯇꯪ ꯆꯥꯔꯅꯤ ꯑꯁ ꯌꯥꯔꯦ ꯑꯩ ꯄꯨꯛ ꯊꯜꯂꯦ ꯑꯗꯨꯃꯥꯥꯏ ꯍꯦꯍꯦꯛ ꯍꯥꯏꯌꯦꯕ ꯅꯣꯏꯅꯆꯦꯗꯣ
ꯎꯝ
ꯑꯗꯨꯒꯤꯁꯨꯅꯦ ꯏꯀꯪ ꯀꯪꯉꯗꯅ ꯑꯩꯗꯤ ꯆꯥ ꯁꯜꯂꯣ ꯆꯥꯁꯜꯂꯣ ꯇꯨꯝꯃꯣ ꯇꯨꯝꯃꯣ ꯍꯥꯏꯕꯅꯦ ꯁꯨꯡ ꯌꯥ ꯌꯥꯗꯦ ꯃꯥꯅ
ꯍꯤꯟꯖꯥꯡ ꯆꯥꯕ ꯊꯥꯎ ꯉꯧꯕꯤꯔꯗꯤ ꯃꯥꯗꯤ ꯄꯥꯛ ꯆꯥꯗꯦꯕ ꯊꯥꯎꯖꯨ ꯆꯥꯅꯤꯡꯗꯦ ꯍꯥꯏ ꯃꯥꯗꯤꯀꯣ ꯎꯝ ꯃꯥꯅ ꯄꯥꯝꯃꯤ ꯆꯝꯐꯨꯠꯀꯨꯝꯕ
ꯑꯗꯨꯅ ꯍꯦꯟꯅ ꯄꯥꯝꯖꯕꯅꯦ
ꯑꯩꯗꯤꯀꯣ ꯑꯩꯗꯤ ꯑꯩꯁꯨꯅꯦ ꯑꯩꯁꯨ ꯊꯥꯎ ꯌꯥꯝ ꯄꯥꯝꯃꯦ ꯑꯩꯗꯤ ꯆꯝꯐꯨ ꯇꯧꯔꯁꯨ ꯀꯥꯡꯉꯧꯒꯨꯝꯕ ꯌꯥꯎꯗ꯭ꯔꯗꯤ ꯑꯩꯗꯤ ꯆꯥꯛ ꯆꯪꯗꯦ
ꯑꯗꯨꯅꯤ ꯊꯥꯎ ꯉꯧꯕꯒꯨꯝꯕ ꯌꯥꯎꯔꯗꯤ ꯆꯥꯛꯗꯤ ꯑꯗꯨꯝ ꯆꯪꯉꯦ
ꯑꯗꯨꯅꯦ ꯑꯩꯁꯨꯅꯦ ꯍꯤꯟꯖꯥꯡ ꯍꯋꯥꯏ ꯑꯣꯏꯔꯁꯨ ꯊꯥꯎ ꯉꯥꯎꯔꯗꯤ ꯑꯗꯨꯝ ꯆꯪꯉꯦ
ꯑꯗꯨꯅꯦ ꯑꯩꯈꯣꯏ ꯏꯆꯦꯗꯤ ꯍꯋꯥꯏꯐꯥꯎ ꯆꯥꯅꯤꯡꯗꯦ ꯍꯥꯏꯌꯦ
ꯑꯩꯗꯤꯀꯣ ꯀꯥꯡꯉꯧ ꯇꯧꯕ ꯀꯥꯟꯗ ꯊꯥꯎꯁꯨ ꯈꯔ ꯌꯥꯝꯈ꯭ꯔꯗꯤ ꯑꯗꯣ ꯊꯥꯎꯗꯨꯁꯨ ꯎꯝ ꯆꯥꯛꯀ ꯇꯣꯜꯂꯒ ꯆꯥꯏꯌꯦ ꯑꯗꯨꯅꯦ ꯑꯩꯁꯨ
ꯑꯩꯁꯨ ꯑꯗꯨꯃꯥꯏ ꯆꯥꯕꯅꯦ
ꯑꯩꯖꯨ ꯑꯗꯨꯒꯤꯅꯦ ꯍꯟꯗꯛ ꯑꯗꯨꯒꯤꯅꯤꯅꯦ ꯑꯁ ꯌꯥꯗ꯭ꯔꯦ ꯑꯩꯗꯤ ꯃꯤ ꯂꯩꯕꯅꯦ ꯆꯥꯔꯁꯨ ꯅꯣꯏ ꯁꯨꯡꯅꯣꯏ ꯅꯣꯏꯗꯕ ꯁꯨ ꯂꯩꯗꯅꯀꯣ ꯑꯗꯨꯒꯨꯝꯕꯗꯣ ꯑꯩ ꯌꯥꯝ ꯇꯧꯅꯤꯡꯉꯦ
ꯑꯗꯨꯒ ꯆꯥ ꯆꯥꯗ꯭ꯔꯁꯨ ꯌꯥꯝ ꯅꯣꯏꯕ ꯃꯤꯁꯨ ꯂꯩꯕꯅꯤ
ꯍꯣꯏ ꯑꯗꯨ ꯂꯩꯌꯦ ꯑꯗꯣ ꯑꯩꯗꯤ ꯆꯥꯔꯒ ꯌꯥꯝ ꯆꯥꯔꯒ ꯁꯨꯡ ꯅꯣꯏ ꯅꯣꯏꯗꯕꯗꯣ ꯑꯗꯨꯒꯨꯝꯕꯗꯣ ꯄꯥꯝꯃꯦ ꯑꯗꯨꯃꯥꯏꯅ ꯇꯧꯔꯗꯤ ꯑꯁ ꯑꯩ ꯀꯟꯇ꯭ꯔꯣꯜ ꯁꯨꯛꯂꯩ ꯂꯩꯔꯣꯏꯍꯦ
ꯏꯁ ꯌꯥꯝ ꯂꯣꯏꯕꯃꯛꯇꯤ ꯅꯠꯇꯦꯗ ꯅꯪꯁꯨ
ꯍꯣꯏ ꯑꯩꯕꯨꯗꯤ ꯑꯩ ꯌꯥꯝ ꯅꯣꯏꯕꯕꯨꯗꯤ ꯇꯧꯗꯦ ꯑꯗꯨꯑꯣꯏꯁꯨ ꯑꯩ ꯄꯨꯛꯇꯣ ꯌꯥꯝ ꯊꯣꯛꯑꯦꯕ ꯄꯨꯛꯇꯣ
ꯏꯁ ꯄꯨꯛꯊ ꯊꯣꯛꯄꯅꯦꯕ ꯊꯥ ꯀꯌꯥ ꯁꯨꯔꯕ꯭ꯔꯣ
ꯍꯥꯏꯗꯛꯄ ꯌꯥꯗꯦꯍꯦ ꯅꯪ ꯈꯪꯉꯗꯤ ꯁꯣꯏꯔꯦ ꯃꯤ ꯂꯣꯏ
ꯏꯁ
ꯂꯥꯏꯗ ꯃꯥꯅꯦ ꯄꯨꯛꯁꯤꯅꯤꯅꯦ ꯄꯨꯛ ꯆꯥꯎꯊꯣꯛꯈ꯭ꯔꯗꯤ
ꯀꯕꯨꯗꯤ ꯂꯩꯔꯝꯕꯅꯤ ꯅꯅꯥ
ꯉꯥꯏꯈꯣ ꯑꯩꯁꯤ ꯍꯥꯏꯒꯦ ꯍꯥꯟꯅ ꯄꯨꯛ ꯆꯥꯎꯊꯣꯛꯈ꯭ꯔꯗꯤ ꯎꯄꯥꯏ ꯂꯩꯇꯦꯕ ꯌꯥꯝ ꯋꯥꯏꯑꯕ ꯑꯃꯨꯛ ꯈꯥꯟꯥꯟꯕꯕꯗ
ꯎꯝ ꯄꯤꯛꯍꯟꯕꯗꯨꯗꯤ ꯀꯩꯅꯣ ꯌꯥꯝ ꯂꯥꯏꯌꯦꯅꯦ ꯄꯍꯟꯥꯟꯕꯗꯨꯗꯤ ꯌꯥꯝ ꯂꯥꯏꯕꯅꯤꯅꯦ
ꯂꯥꯏꯗꯦꯍꯦ
ꯂꯥꯏꯕꯅꯤ ꯂꯥꯏꯕꯅꯤ
ꯂꯥꯏꯗꯤꯌꯦ ꯄꯨꯛꯇꯣ ꯆꯥꯎꯕꯒꯤ ꯆꯥꯡꯗꯣ ꯆꯥꯕꯤꯗ꯭ꯔꯦ ꯗꯗꯤ ꯑꯩꯈꯣꯏꯒꯤ ꯍꯛꯆꯥꯡꯗꯣ ꯋꯥꯏꯑꯕ ꯑꯗꯣ ꯋꯥꯕꯒꯤ ꯑꯁ ꯀꯗꯥꯏꯗꯤ ꯑꯦꯛꯁꯔꯁꯥꯏꯖ ꯇꯧꯔꯒ ꯍꯦꯟꯅ ꯍꯦꯟꯅ ꯋꯥꯕꯒꯤ ꯂꯥꯝꯃꯤ
ꯎꯝ
ꯀꯔꯤ ꯍꯪꯪꯂꯛꯑꯣ ꯅꯪ ꯀꯔꯤ ꯍꯥꯏꯕ ꯉꯁꯥꯏꯒꯤꯗꯣ
ꯈꯪꯅꯕ ꯂꯩꯔꯝꯒꯅꯤꯗꯨꯅ ꯅꯪꯁꯨ
ꯑꯩ ꯑꯩ ꯉꯔꯥꯡ ꯈꯛꯇ ꯇꯣꯡꯅꯈ꯭ꯔꯦ ꯑꯃ
ꯑꯦ ꯀꯔꯤꯒꯤ
ꯑꯁ ꯈꯪꯗꯦꯗ ꯈꯟꯅꯕ ꯄꯥꯡꯈꯊꯧꯗ ꯍꯧꯔꯛꯄ ꯍꯟꯗꯛꯁꯦ ꯃꯥꯗꯣ
ꯑꯦ ꯃꯥꯅ ꯇꯣꯛꯄ꯭ꯔꯥ ꯅꯪꯅ ꯇꯣꯛꯄ꯭ꯔꯥ
ꯑꯩ ꯇꯣꯞꯄꯕꯨꯗꯤ ꯑꯩꯅ ꯇꯣꯛꯑꯦ ꯑꯗꯣ ꯍꯧꯔꯛꯄꯅ ꯃꯥꯅ ꯍꯧꯔꯛꯄ
ꯑꯣ
ꯑꯗꯨꯗꯤ ꯑꯗꯨꯒꯤ ꯑꯩꯅ ꯇꯣꯛꯄꯤꯕꯅꯤꯅ
ꯑꯇꯣꯞꯄ ꯑꯃꯛ ꯂꯩꯕꯒꯦꯔꯥ
ꯂꯩꯇꯦꯍꯦ ꯑꯩꯕꯨꯗꯤ ꯂꯩꯇꯦ ꯑꯗꯨꯏꯁꯨ ꯑꯗꯨꯝ ꯈꯟꯅꯕ ꯍꯧꯔꯒ ꯂꯩꯔꯕꯅꯤꯅ ꯃꯥꯒꯤ ꯃꯑꯣꯡꯗꯣ ꯑꯩ ꯈꯪꯉꯦꯕ ꯇꯣꯛꯅꯟꯅꯤꯡꯕꯒꯤ ꯑꯣꯏꯔꯝꯃꯅꯤ
ꯅꯪꯒꯤꯁꯨ ꯅꯪꯒꯤꯁꯨ ꯂꯥꯛꯑꯁꯨ ꯐꯖ ꯐꯖꯕꯗꯤ ꯂꯥꯛꯂꯝꯝꯒꯅꯤ ꯏꯅꯥꯛ ꯈꯨꯨꯟꯕꯒꯨꯝꯕ ꯍꯥ
ꯏꯅꯥ ꯌꯥꯝ ꯈꯨꯟꯕꯗꯤ ꯂꯥꯛꯇꯦ ꯃꯤꯗꯜ ꯃꯤꯗꯜꯁꯤꯡ ꯂꯥꯛꯑꯦ ꯑꯗꯨꯒꯗꯨꯒ ꯁꯥꯛꯇꯤ ꯀꯣ ꯊꯤꯕꯒ ꯁꯛꯇꯤ ꯌꯥꯝ ꯃꯨꯕ ꯉꯥꯛꯇꯪ ꯂꯥꯛꯑꯦ ꯍꯦꯟꯅꯁꯦ ꯑꯩꯒꯤꯁꯦ
ꯑꯁ ꯍ
ꯑꯉꯧꯕꯁꯦ ꯑꯩꯒꯤꯗꯃꯛꯇ ꯇꯝꯕꯤꯗ꯭ꯔꯕ ꯃꯥꯂꯦ ꯑꯃꯨꯕꯁꯤꯡ ꯉꯥꯛꯛꯇꯪ ꯂꯥꯛꯑꯦ ꯑꯗꯨ ꯁꯛꯇ ꯅꯠꯇꯦ ꯅꯠꯇ꯭ꯔꯣ ꯃꯤ ꯐꯔꯒꯂꯣꯏꯔꯤ
ꯁꯛ ꯅꯠꯇꯦ ꯊꯝꯃꯣꯏꯗ ꯌꯦꯡꯉꯣ ꯊꯝꯃꯣꯏ ꯊꯝꯃꯣꯏ ꯆ
ꯑꯗꯨꯅꯦ ꯑꯗꯨꯒꯨꯝꯕꯅꯦ ꯅꯆꯦ ꯑꯩꯈꯣꯏꯅ ꯌꯦꯡꯉꯤꯁꯦ ꯑꯗꯨꯒꯤꯅꯤꯅꯦ ꯑꯃ ꯇꯣꯛꯈ꯭ꯔꯗꯤꯀꯣ ꯑꯃꯨꯛ ꯀꯣꯏꯕ ꯐꯪꯉ ꯋꯥꯍꯥꯏꯕꯁꯦ ꯌꯥꯝ ꯋꯥꯏꯕ ꯄꯪꯀꯣꯏ ꯀꯣꯏꯅꯤꯡꯗꯕ ꯑꯩꯈꯣꯏꯗꯤ ꯇꯥꯏꯌꯦ ꯅꯪ ꯇꯥꯗꯕ꯭ꯔꯥ
ꯅꯪꯒꯤ ꯅꯦꯠꯋꯥꯛꯁꯦ ꯈꯔ ꯅꯨꯡꯉꯥꯏꯇꯕ꯭ꯔꯥ
ꯆꯠꯂꯣꯍꯦ ꯌꯥꯝ ꯅꯨꯡꯉꯥꯏꯅꯦ
ꯍꯧꯖꯤꯛꯇꯤ ꯑꯃꯨꯛ ꯇꯥꯏꯑꯌꯦ ꯉꯁꯥꯏ ꯈꯔ ꯇꯥꯗꯕ ꯍꯣꯏꯗ ꯈꯪꯅꯗ꯭ꯔꯁꯨ ꯍꯧꯖꯤꯛ ꯃ ꯇꯝꯂꯩꯔꯤꯗ ꯀꯩꯅꯣ ꯑꯩꯈꯣꯏꯒꯤ ꯎꯝ ꯀꯩꯅꯣ ꯀꯩꯅꯣꯒꯤꯗꯣ ꯂꯩꯕꯗꯣ
ꯀꯔꯤꯒꯤꯔꯣ
ꯑꯁ ꯌꯥꯝ ꯀꯨꯏꯅ ꯑꯩꯈꯣꯏꯅ ꯈꯟꯖꯕꯗꯣ ꯀꯔꯤ ꯍꯥꯏꯕ꯭ꯔꯥ ꯑꯥ ꯀꯨꯝꯍꯩ ꯑꯃ ꯂꯩꯕꯗꯣ
ꯀꯨꯝꯍꯩ ꯑꯃ ꯂꯩꯕꯗꯣ ꯑꯩꯈꯣꯏꯒꯤ
ꯑꯥ ꯑꯗꯨ ꯉꯥꯏꯒꯗ꯭ꯔꯣꯅꯪ
ꯑꯗꯣ ꯈꯪꯗ꯭ꯔꯦꯗ ꯑꯁ ꯑꯗꯨꯢ ꯑꯃꯨꯛ ꯉꯥꯏꯔꯗꯤ ꯑꯩꯕꯨ ꯁꯥꯔꯤꯕꯤ ꯑꯣꯜꯂꯣꯏꯗ꯭ꯔꯣ ꯑꯩ ꯉꯝꯒꯗꯕ ꯃꯥꯟꯗ꯭ꯔꯦꯍꯦ ꯑꯗꯨꯗꯤ
ꯑꯩꯁ ꯆꯞ ꯆꯥꯔꯅꯤ ꯀꯩꯅꯣ ꯉꯥꯏꯌꯣ ꯉꯥꯏꯌꯣ
ꯑꯁ ꯆꯂꯣ ꯍꯦ ꯅꯩꯁꯥꯕꯤ ꯁꯔꯤꯕꯤ ꯃꯤ ꯀꯧꯔꯥꯗꯤ ꯑꯩ ꯢꯀꯥꯏꯖꯩ ꯍꯦ
ꯏꯁ
ꯑꯃꯔ ꯑꯅꯤꯔ ꯃꯆꯥ ꯆꯠꯂꯣ ꯍꯦ ꯅꯣꯏꯗꯤ ꯆꯞ ꯆꯥꯔꯅꯤ ꯑꯁ ꯅꯣꯏꯗꯤ ꯎꯝ ꯂꯩꯁꯥꯕꯤ ꯃꯄꯨꯡ ꯌꯥꯝ ꯐꯥꯕ ꯌꯥꯝ ꯐꯖꯕ ꯌꯥꯝ ꯂꯪꯕꯒꯤ ꯇꯥꯟꯖꯥꯗ ꯑꯣꯏꯔꯅꯤ ꯅꯣꯏꯗꯤ ꯇꯥꯕꯔꯣ ꯍꯂꯣ ꯑꯁ ꯇꯥꯕ꯭ꯔꯣ
ꯇꯥꯕ꯭ꯔꯣ
ꯇꯥꯏꯌꯦ ꯀꯔꯤ ꯇꯧꯕꯔꯣꯀꯣ
ꯐꯖꯅ ꯇꯥꯔꯛꯇꯕ
ꯍꯂꯣ
ꯑꯩꯈꯣꯏꯗꯤꯀꯣ ꯑꯩꯈꯣꯏꯗꯤ ꯇꯥꯕ꯭ꯔꯣ ꯑꯩꯈꯣꯏꯗꯤꯀꯣ ꯎꯝ ꯑꯩꯈꯣꯏꯗꯤ
ꯑꯣ
ꯑꯗꯨ ꯃꯇꯝꯗ ꯑꯩꯈꯣꯏꯗꯤ ꯃꯄꯨꯡ ꯐꯥꯔꯅꯤꯀꯣ
ꯍꯣꯏ ꯅꯣꯏꯗꯤ ꯂꯩꯁꯥꯕꯤ ꯃꯄꯨꯡ ꯐꯥꯔꯅꯤ ꯌꯥꯝ ꯐꯖꯔꯅꯤ ꯃꯤꯅ ꯌꯦꯡ
ꯎꯝ ꯆꯍꯤꯒꯁꯦ ꯆꯍꯤꯒꯁꯦ ꯀꯨꯟꯊ꯭ꯔꯥꯒ ꯌꯧꯗꯕꯤꯗ
ꯍꯣꯏ ꯃꯤ ꯃꯤꯅꯒꯥꯁꯦ ꯌꯥꯝ ꯄꯥꯝꯅꯕ ꯍꯣꯏ ꯌꯦꯡꯕꯗ ꯌꯥꯝ ꯅꯨꯡꯉꯥꯏꯕ ꯑꯗꯨꯒꯨꯝꯕ ꯃꯇꯝꯗꯣ ꯑꯣꯏꯅꯤ
ꯑꯩꯈꯣꯏꯁꯨ ꯑꯗꯨ ꯑꯗꯨꯒ ꯑꯃꯨꯛ ꯍꯦꯟꯗꯣꯔꯛꯑꯗꯤ ꯑꯔꯤꯕꯤ ꯍꯥꯏꯕꯗꯣ ꯑꯃꯨꯛ ꯂꯥꯛꯀꯅꯤꯅꯦ
ꯍꯣꯏꯅꯦ ꯑꯗꯣ ꯉꯥꯏꯔꯗꯤ ꯑꯩꯈꯣꯏꯗꯤ ꯑꯔꯤ ꯇꯥꯈꯅꯤꯕ ꯑꯗꯨꯒꯤ ꯑꯉꯥꯡ ꯑꯅꯤ ꯆꯠꯊꯣꯍꯦ ꯇꯥꯔꯅꯤ ꯅꯣꯏꯅ ꯈꯪ ꯄꯣꯠ ꯅꯠꯇꯦꯍꯦ ꯑꯩꯗꯤ ꯑꯃꯔꯥ ꯑꯅꯤꯔꯥ ꯈꯨꯠꯇ ꯑꯃꯥ ꯈꯨꯠꯇꯥ ꯑꯅꯤ
ꯌꯦꯡꯉꯣ ꯑꯩꯈꯣꯏ ꯈꯨꯨꯟꯒꯤ ꯀꯨꯟꯇꯥ ꯌꯦꯜꯂꯐꯥꯎ ꯑꯗꯨꯝ ꯂꯩꯔꯤꯁꯤ
ꯑꯗꯣ ꯃꯣꯏꯗꯤ ꯃꯣꯏꯅꯤꯗꯅ ꯑꯩꯈꯣꯏꯒ ꯃꯥꯟꯅꯕ ꯌꯥ ꯄꯣꯠꯇ‌ꯦꯍꯦ ꯃꯣꯏꯅꯁꯨ ꯍꯥꯏꯔꯤꯗꯨꯗꯤ ꯑꯩꯈꯣꯏꯒ ꯃꯥꯟꯅꯕ ꯌꯥꯗꯦꯀꯣꯅ ꯅꯪ ꯈꯪꯗ꯭ꯔꯣ
ꯀꯩꯅꯣꯗꯣ ꯀꯩꯅꯣꯗꯣ ꯅꯣꯏꯔꯒ ꯀꯣꯛ ꯆꯠꯈ꯭ꯔꯣ
ꯍꯣꯏ ꯑꯩꯁꯨ ꯑꯗꯨ ꯈꯔꯥ ꯑꯗꯣ ꯑꯗꯣ ꯅꯚꯥꯏ ꯂꯩꯇ꯭ꯔꯤꯅꯦꯍ‌ꯦ ꯃꯔꯨ ꯑꫭꯏꯅ ꯅꯚꯥꯏꯗꯣ ꯍꯥꯟꯅ ꯊꯤꯈꯤꯁꯤꯅꯦ ꯉꯔꯥꯡꯒ ꯑꯃꯥ ꯊꯣꯡꯅꯈꯤꯗ ꯉꯥꯏꯔꯤꯅꯦꯍꯦ
ꯑꯁ ꯑꯗꯨꯗꯤ ꯋꯥꯈꯜ ꯌꯥꯝ ꯅꯨꯡꯉꯥꯏꯔꯝꯃ ꯑꯁ ꯑꯗꯨꯁꯨ ꯇꯧꯔꯝꯃꯣꯏꯗ ꯅꯪꯅ ꯇꯣꯛꯄꯅꯤꯅ
ꯍꯣꯏ ꯑꯩꯅ ꯇꯣꯛꯄꯅꯤꯅ ꯊꯤꯗꯣꯛꯅꯩ ꯌꯥꯝ ꯈꯟꯗꯦꯗ ꯑꯗꯨꯑꯣꯏꯁꯨ ꯑꯁ ꯅꯣꯏꯒ ꯋꯥꯔꯤ ꯁꯥꯟꯅꯕꯒꯤ ꯈꯔ ꯐꯕꯅꯤꯗ ꯏꯇꯣꯝꯇ ꯂꯩꯕ ꯀꯥꯟꯗꯗꯤ
ꯈꯔ ꯈꯔ ꯀꯩꯅꯣ ꯇꯧꯋꯦ ꯍꯣꯏ
ꯑꯣ ꯍꯣꯏꯗ ꯐꯥ ꯑꯣꯏꯔꯣꯏꯗꯕ ꯑꯣꯏꯔꯗꯤ
ꯆꯍꯤ ꯇꯔꯨꯛ ꯁꯨꯔꯤꯅꯦ
ꯇꯣꯛꯄꯅꯁꯨ ꯐꯥꯏꯌꯦ ꯇꯔꯨꯛ ꯁꯨꯔꯦ ꯍꯥꯏꯕ ꯅꯪ ꯇꯣꯛꯅꯈ꯭ꯔꯕꯥ
ꯅꯠꯇꯦꯍꯦ ꯉꯔꯥꯡ ꯈꯛꯇ ꯇꯣꯛꯅꯕꯅꯦ ꯅꯨꯃꯤꯠ ꯍꯥꯏꯕ ꯅꯠꯇꯦꯍꯦ ꯏꯕꯥꯅꯤ ꯈꯪꯅꯕ ꯍꯥꯏꯕꯅꯤꯍꯦ
ꯑꫭ
ꯑꯩꯗꯤ ꯑꯩꯗꯤ ꯊꯨꯡꯅꯥꯔꯅꯤ ꯈꯟꯕꯅꯤꯅꯦ
ꯃꯥ ꯃꯥꯁꯨ ꯄꯥꯎ ꯐꯥꯎꯔꯛꯇ꯭ꯔꯕ꯭ꯔꯥ
ꯈꯪꯗꯦꯗ ꯉꯔꯥꯡ ꯈꯛꯇ ꯇꯣꯡꯅꯕꯅꯤꯅ ꯉꯁꯥꯏꯗꯤ ꯃꯣꯔꯅꯤꯡꯗꯤ ꯋꯤꯁ ꯇꯧꯔꯛꯑꯦ ꯑꯩꯅ ꯍꯟꯕꯤꯗ꯭ꯔꯦ ꯌꯦꯡꯕꯤꯔꯒ
ꯑꯣ ꯏꯁ ꯑꯗꯨꯒꯨꯝꯕꯗꯨꯗꯤꯀꯣ
ꯎꯝ
ꯏꯁ ꯌꯥꯝ ꯄꯣꯡꯉꯅꯨꯀꯣ
ꯈꯔꯥ ꯋꯥꯍꯟꯒꯦ ꯅꯠꯇ꯭ꯔꯗꯤ ꯃꯥꯁꯦ ꯑꯩꯅ ꯅꯨꯡꯁꯤ ꯕꯤꯔꯦ ꯀꯥꯏꯅ ꯌꯥꯝ ꯎꯁꯤꯠꯂꯛꯇ꯭ꯔꯦꯕꯥ ꯑꯗꯨꯅ ꯈꯔ ꯋꯥꯍꯟꯈꯤꯒꯦ ꯃꯥꯅ ꯈꯟꯅꯕ ꯍꯧꯃꯟꯕꯗꯒꯤ ꯑꯩꯅ ꯇꯣꯛꯄꯤꯕꯅꯦ
ꯑꯣ ꯑꯗꯨ ꯃꯥꯅ ꯑꯃꯨꯛ ꯀꯩꯅꯣ ꯇꯧꯔꯗꯤ ꯅꯪ ꯑꯃꯨꯛ ꯑꯃꯨꯛ ꯃꯥ ꯍꯥꯏꯔꯛꯑꯗꯤ ꯑꯃꯨꯛ ꯌꯥꯒꯅꯤꯅꯦ
ꯃꯥꯒꯤ ꯍꯣꯏ ꯃꯥꯒꯤ ꯃꯑꯣꯡꯗ ꯌꯦꯡꯉꯒ ꯆꯥꯟꯁꯇꯤ ꯋꯥꯡꯅ ꯂꯩꯑꯦ ꯑꯩ ꯌꯥꯕꯒꯤ ꯆꯥꯟꯁꯇꯤꯀꯣ ꯍꯥꯏꯗꯤ ꯐꯥꯒꯤ ꯅꯠꯇꯦꯅꯦꯍꯦ ꯆꯍꯤ ꯆꯍꯤ ꯇꯔꯨꯛꯁꯤꯕꯨ ꯐꯥꯒꯤꯔꯣ
ꯎꯝ
ꯐꯗꯤ ꯐꯕꯅꯦꯍꯦ ꯑꯗꯨꯁꯨ ꯃꯥ ꯍꯟꯗꯛ ꯀꯔꯤ ꯇꯧꯕꯒꯤꯔꯥ ꯀꯔꯤ ꯄ꯭ꯔꯦꯁꯔ ꯇꯦꯟꯁꯟ ꯂꯩꯕꯒꯤꯔꯥ ꯈꯪꯗꯦ ꯌꯥꯝ ꯀꯔꯤ ꯇꯧꯕꯩꯔ ꯑꯩꯁꯨ ꯈꯪꯗꯦ
ꯑꯁ ꯑꯗꯨꯒꯤꯗꯤ ꯀꯩꯁꯨ ꯈꯜꯂꯨꯅꯨꯗ ꯑꯃꯨꯛ ꯐꯥꯎꯔꯛꯀꯅꯤꯗ
ꯐꯥꯎꯔꯛꯀꯗꯕ ꯃꯥꯜꯂꯦ
ꯅꯦꯠꯋꯥꯛꯁꯦ ꯌꯥꯝ ꯅꯨꯡꯉꯥꯏꯇꯦ ꯇꯥꯕ ꯌꯥꯝ ꯅꯨꯡꯉꯥꯏꯇꯦ ꯀꯔꯤꯔꯥ ꯄꯠ ꯇꯠ
ꯅꯨꯡꯉꯥꯏꯌꯦ ꯑꯩꯗꯤ ꯇꯥꯏꯌꯦ ꯅꯪ ꯇꯥꯗꯕ꯭ꯔꯣ
ꯅꯪꯒꯤꯗꯣ ꯐꯖꯅ ꯇꯥꯗꯕ
ꯑꯁ ꯑꯩꯗꯤ ꯅꯪ
ꯅꯪꯒꯤꯗꯣ ꯆꯠꯄ ꯈꯔ ꯈꯔ ꯍꯧꯖꯤꯛꯇꯤ ꯑꯃꯨꯛ ꯐꯖꯅ ꯇꯥꯔꯦ
ꯑꯣ
ꯀꯥꯟꯗꯦ ꯍꯧꯖꯤꯛꯀꯤꯗꯣ
ꯎꯝ
ꯍꯧꯖꯤꯛꯀꯤꯗꯣ ꯑꯃꯨꯛ ꯀꯩꯅꯣ ꯌꯦꯡꯉꯒ ꯑꯃꯨꯛ ꯇꯧꯔꯒ ꯑꯗꯨꯒ ꯑꯩꯈꯣꯏꯒꯤ ꯀꯨꯝꯍꯩ ꯑꯃ ꯂꯩꯕꯗꯣ ꯉꯥꯏꯔꯣ ꯂꯣꯏꯔꯒ ꯆꯠꯂꯁꯤ ꯍꯥꯏꯔꯣ
ꯑꯁ ꯑꯗꯨ ꯉꯥꯏꯔꯗꯤ ꯂꯣꯏꯔꯦ ꯅꯚꯥꯏꯗꯣ ꯆꯍꯤ ꯑꯥ ꯌꯧꯔꯅꯤꯅꯦꯍꯦ ꯑꯩꯗꯤ ꯑꯍꯟ ꯀꯣꯏꯕꯅꯦ ꯑꯉꯥꯡ ꯇꯜꯂꯦꯕ ꯑꯩꯉꯣꯟꯗꯒꯤ ꯆꯍꯤ ꯇꯔꯨꯛ ꯍꯜꯂꯦ ꯇꯔꯦꯠꯅꯤ ꯇꯔꯦꯠ ꯇꯔꯦꯠꯅꯤ ꯑꯉꯥꯡꯁꯤꯡ ꯀꯣꯏꯕ ꯇꯜꯂꯤꯍꯦ ꯑꯩꯗꯤ
ꯎꯝ
ꯅꯪꯗꯤ ꯑꯉꯥꯡ ꯄꯥꯝꯕ꯭ꯔꯣ ꯑꯣꯔ ꯅꯣꯏꯒꯤ ꯂꯦꯡꯒꯥ ꯄꯥꯝꯕ꯭ꯔꯣ ꯍꯣꯏ ꯌꯥꯏꯗꯀꯣ
ꯑꯩꯗꯤ ꯈꯪꯗꯦꯗ
ꯑꯁ ꯑꯍꯟ ꯌꯦꯡꯉꯣꯅꯦ ꯑꯉꯥꯡ ꯄꯥꯝꯕ꯭ꯔꯣꯅꯦ ꯇꯜꯂꯦ
ꯑꯩꯈꯣꯏ ꯂꯦꯡꯒꯥꯁꯨ ꯅꯠꯇꯕ ꯌꯥꯝꯅ ꯑꯩꯉꯣꯟꯗꯒꯤ ꯍꯟꯕꯁꯨ ꯅꯠꯇꯕ ꯍꯥꯏꯗꯤ ꯆꯍꯤ ꯑꯅꯤ ꯑꯍꯨꯝ ꯃꯔꯤ ꯃꯉꯥꯒꯨꯝꯕ ꯒꯦꯞ ꯂꯩꯕꯗꯣ ꯑꯩꯉꯣꯟꯗꯒꯤ ꯍꯟꯕꯗꯣ ꯑꯗꯨꯕꯨ ꯑꯩꯉꯣꯟꯗꯒꯤ ꯍꯟꯕꯅꯗꯤ ꯐꯕꯅꯦ
ꯐꯥꯕꯅꯤꯀꯣ ꯅꯨꯄꯥ ꯍꯥꯟꯕꯅꯀꯣ ꯒꯤꯌꯥꯟ ꯇꯥꯕ ꯅꯨꯡꯁꯤꯕꯤꯕ ꯑꯗꯨꯒꯨꯝꯕ ꯌꯥꯝ ꯐꯖꯅ ꯇꯧꯕꯤꯕꯅꯤꯍꯦ ꯑꯉꯥꯡꯒ ꯃꯥꯟꯅꯔꯣꯏ ꯑꯉꯥꯡꯁꯤꯡꯗꯤꯀꯣ ꯑꯩꯈꯣꯏꯗ